ꯍꯕꯔꯤ ꯊꯤꯡ
ꯍꯜꯂꯣ ꯑꯦꯚ꯭ꯔꯤꯊꯤꯡꯅꯦ
ꯆꯥꯕ꯭ꯔꯣ
ꯑꯩꯅꯦ ꯑꯗꯨꯝ ꯀꯥꯏꯌꯦ
ꯑꯁ ꯑꯦꯛꯖꯥꯝꯁꯦ ꯃꯊꯪ ꯃꯊꯪ ꯂꯥꯛꯑꯦꯅꯦ ꯍꯟꯗꯛꯇꯤ
ꯅ ꯑꯛꯇꯤ ꯄꯥꯕ꯭ꯔꯣ ꯅꯪꯕꯨꯣ
ꯄꯥꯗꯤꯌꯦ ꯑꯗꯨ ꯄꯥꯗ꯭ꯔꯗꯤ ꯌꯥꯔꯣꯏꯁꯦ
ꯑꯗꯨ ꯂꯥꯏꯔꯤꯛ ꯄꯥꯎꯑꯣ ꯍꯥꯏꯔꯁꯨ ꯄꯥꯎ ꯑꯗꯩ ꯅꯪꯗꯤ ꯇꯥꯏꯝꯁꯨ ꯁꯦꯝꯗꯦ ꯍꯥꯏꯗꯤ ꯋꯥꯔꯤꯗꯣ ꯁꯥꯟꯅꯒꯦ ꯍꯥꯏꯔꯒꯅ ꯐꯣꯔ ꯑꯗꯨꯝ ꯀꯩꯅꯣꯗ ꯍꯥꯏꯔꯛꯀꯦ ꯑꯌꯨꯛꯇ ꯅꯨꯡꯊꯤꯤꯟꯗ ꯋꯥꯔꯤ ꯁꯥꯔꯅꯨꯔꯤ
ꯑꯗꯨ ꯑꯩꯁꯨ ꯄꯥꯒꯦꯗꯤ ꯇꯧꯔꯤꯕꯅꯤ ꯑ ꯑꯗꯨꯣ ꯊꯕꯛ ꯌꯥꯝꯃꯟꯕꯩꯅꯤꯅꯦ
ꯑꯗꯨꯒ ꯅꯨꯡꯗꯥꯡꯗ ꯇꯥꯏꯌꯦꯦ ꯇꯥꯏꯌꯦꯦ ꯑꯗꯨꯒ ꯅꯨꯡꯗꯥꯡꯗꯅ ꯑꯃꯨꯛ ꯍꯥꯏꯗꯤ ꯋꯥꯔꯤ ꯁꯥꯅꯤꯡ ꯗꯦ ꯍꯥꯏꯔꯒꯗꯤ ꯅꯨꯡꯗꯥꯡꯗ ꯂꯥꯏꯔꯤꯛ ꯄꯥꯔꯣ ꯑꯗꯨꯃꯥꯏꯅ ꯁꯦꯝꯗꯔꯒ ꯀꯃꯥꯏꯅ ꯄꯥꯒꯔꯣꯅꯪ
ꯈꯔ ꯂꯩꯔꯒ ꯄꯣꯊꯥꯔꯒ ꯍꯣꯔꯦꯟ ꯈꯔ ꯂꯥꯏꯔꯤꯛ ꯄꯥꯒꯦ ꯍꯣꯔꯦꯟ ꯅꯨꯡꯗꯥꯡ ꯄꯨꯡ ꯑꯍꯨꯝ ꯃꯈꯥꯏꯗ ꯉꯁꯤ ꯑꯥꯔꯖꯦꯟꯇꯤꯅꯥꯒꯤ ꯂꯩ ꯑꯗꯨ ꯌꯦꯡꯗ꯭ꯔꯗꯤ ꯌꯥꯗꯦ
ꯄꯨꯡ ꯑꯍꯨꯝ ꯃꯈꯥꯏ ꯍꯥꯏꯕꯗꯤ
ꯎꯝ ꯑꯍꯨꯝ ꯃꯈꯥꯏ ꯍꯥꯏꯕꯔꯦ ꯅꯨꯡꯊꯤꯟ ꯅꯠꯇꯦ ꯅꯨꯡꯗꯥꯡꯒꯤꯔꯣ ꯅꯨꯡꯗꯥꯡꯒꯤ
ꯑꯦ ꯑꯦꯝ ꯔꯣ ꯄꯤ ꯑꯦꯝꯔꯣ
ꯑꯦ ꯑꯦꯝ
ꯑꯣꯁ ꯑꯗꯨꯗ ꯀꯅꯥ ꯌꯦꯡꯒꯦꯔ ꯍꯧꯒꯠꯂꯒ ꯑꯩꯗꯤ ꯉꯝꯃꯔꯣꯏ
ꯄ ꯃꯤ ꯀꯣ ꯂꯈ ꯂꯈ ꯌꯦꯡꯒꯅꯤ ꯀ꯭ꯔꯣ ꯀꯣ ꯍꯡꯅꯤ ꯀꯥꯏ ꯂꯩ
ꯎꯝ
ꯍꯟꯗꯛꯇꯤ ꯅꯣꯣꯁꯇꯦꯁꯤꯅ ꯃꯔꯛ ꯁꯤꯔꯗꯤ ꯑꯗꯨꯝ ꯁꯤꯔꯦ ꯍꯟꯗꯛ ꯑꯃꯔꯛꯄ ꯑꯣꯏꯔꯗꯤ ꯑꯗꯨꯝ ꯊꯣꯛꯈ꯭ꯔꯦ ꯇꯣꯔꯅꯃꯦꯟꯗꯒꯤ ꯀꯤꯐꯥꯗꯒꯤ ꯏ ꯍꯣꯏ ꯌꯦꯡꯗ꯭ꯔꯗꯤ ꯌꯥꯗꯦꯗꯅ
ꯑꯩꯁꯨ ꯌꯦꯡꯕꯨꯗꯤ ꯌꯦꯡꯅꯤꯡꯉꯦ ꯑꯗꯣ ꯄꯨꯡ ꯑꯍꯨꯝ ꯃꯈꯥꯏꯗꯤ ꯑꯩꯗꯤ ꯍꯧꯒꯠꯄ ꯉꯝꯃꯣꯏꯅꯦ ꯃꯇꯝꯗꯣ
ꯀꯅꯥꯅ ꯇꯨꯝꯃꯒ ꯍꯧꯠꯀꯔꯣꯏ ꯇꯨꯝꯗꯕ ꯃꯤ ꯉꯥꯏꯕ ꯇꯥꯕꯅꯤꯅ ꯃꯔꯛ ꯇꯨꯝꯈ꯭ꯔꯗꯤ ꯁꯤꯔꯅꯥ
ꯗꯤ ꯑꯩ ꯉꯝꯃꯔꯣꯏ
ꯎꯝ ꯑꯦꯛꯖꯝ ꯗꯦꯇ ꯑꯣꯐ ꯇ ꯃꯥ ꯂꯩꯦ ꯗꯦꯠ ꯐꯤꯐꯇꯤꯟ ꯑꯦꯛꯖꯥꯝ ꯗꯦꯠ ꯇ ꯑꯣꯐ ꯀ ꯐꯤꯇꯤꯟ ꯂꯩꯌꯦ ꯈꯪꯉꯗ ꯎ ꯋꯥ ꯍꯥꯏꯔ ꯑ
ꯌꯥꯝ ꯅꯛꯈ꯭ꯔꯦ
ꯑꯩꯈꯣꯏ ꯅꯨꯃꯤꯠ ꯇꯔꯥ ꯅꯨꯃꯤꯠ ꯇꯔꯥ ꯍꯥꯏꯕꯕꯁꯤꯦ ꯅꯨ ꯇꯔꯥꯁꯨ ꯌꯥꯎꯗ꯭ꯔꯦ ꯀꯩꯅꯣ ꯅꯨꯃꯤꯠ ꯅꯥꯏꯟ ꯗꯦꯖ ꯈꯛꯇ ꯉꯥꯏꯔꯦ
ꯎꯝ
ꯎꯝ
ꯎꯝ ꯑꯗꯨꯗꯤ ꯑꯦꯛꯖꯥꯝ ꯑꯅꯤ ꯑꯅꯤ ꯇꯧꯔꯅꯤ ꯑꯅꯤ
ꯑꯦꯛꯖꯥꯝ ꯑꯅꯤ ꯇꯧꯔꯅꯤ ꯑꯗꯨꯒ ꯀꯩꯅꯣꯁꯨ ꯇꯧꯈꯤꯅꯤ ꯑꯥꯒꯁꯇꯁꯨ ꯑꯦꯛꯖꯥꯝ ꯑꯅꯤ ꯂꯩꯒꯅꯤ ꯑꯍꯨꯝ ꯑꯍꯨꯝ ꯑꯃ ꯂꯩꯒꯅꯤ
ꯎꯝ ꯁꯝ ꯌꯦꯅꯗꯤ
ꯃꯔꯤ ꯂꯩꯕ ꯌꯥ ꯑꯥꯒꯁꯇ ꯑꯁ ꯑꯦꯛꯖꯥꯝ ꯌꯥꯝꯃꯦ ꯍꯟꯗꯛ ꯑꯁ ꯂꯔ ꯄꯥꯗ꯭ꯔꯗꯤ ꯌꯥꯔ
ꯑꯗ꯭ꯔ ꯈ ꯂꯩ
ꯖꯟ ꯂꯣꯏꯔꯦꯒꯣ ꯊꯨꯋꯦꯖꯉꯣ ꯖꯨꯂꯥ ꯌꯎꯈ꯭ꯔꯦꯅꯦ
ꯎ
ꯁꯨꯃꯟꯗ꯭ꯔ
ꯊꯨꯔꯁꯨ ꯀꯔꯤ ꯎꯄꯥꯏ ꯂꯩꯕ꯭ꯔꯣ ꯈ꯭ꯔꯤꯁꯃꯥꯁ ꯌꯧꯔꯛꯀꯗꯧꯔꯦ
ꯏꯕꯥꯅꯤꯁꯦ ꯅꯛꯒꯗꯤ ꯐꯨꯠꯕꯣꯜ ꯌꯦꯡꯃꯤꯟꯅꯒꯦꯔꯣ
ꯁꯥꯇꯤ ꯌꯦꯗ꯭ꯔꯣꯅꯦ ꯏꯅ ꯌꯥꯏꯦ ꯍꯥꯏ
ꯅꯨꯡꯗꯥꯡꯗ ꯄꯨꯡ ꯑꯃ ꯃꯈꯥꯏꯒꯨꯝꯕ ꯄꯨꯡ ꯑꯍꯨꯝ ꯃꯈꯥꯏꯒꯨꯝꯕ
ꯎ ꯎꯝ ꯈꯪꯗꯦ ꯃꯤ ꯌꯥꯝꯅ ꯌꯦꯡꯉꯒꯗꯤ ꯌꯦꯡꯕ ꯌꯥꯏ
ꯎ ꯌꯥꯝꯅ ꯌꯦꯡꯉꯗꯤ ꯌꯦꯡꯕ ꯌꯥꯏꯦ ꯏꯇꯣꯝꯅ ꯂꯩꯔꯗ ꯅꯍ ꯂꯛꯑꯣꯔꯗꯨꯗꯤ
ꯈꯔꯤꯌꯦ
ꯑꯩ ꯏꯇꯣꯝꯗ ꯂꯩꯔꯗꯤꯅ ꯂꯥꯛꯔꯣꯏꯗ꯭ꯔꯣ ꯐꯨꯠꯕꯣꯜ ꯌꯦꯡꯕ
ꯅꯇꯣꯝꯗꯗꯤ ꯂꯥꯛꯄꯗꯤ ꯀꯩꯁꯨ ꯀꯥꯏꯗꯗ
ꯅꯪꯒꯦꯁꯤ ꯂꯩ ꯂꯥꯛ ꯃꯇꯝꯗꯗꯤ ꯂꯥꯛꯄꯗꯤ ꯀꯔꯤꯁꯨ ꯀꯥꯏꯗꯦꯗ ꯀ ꯇꯧꯔꯤꯅꯦ ꯎꯝ ꯑ ꯀꯔꯤꯗ ꯀꯥꯏꯕ
ꯀꯩꯁꯨ ꯀꯥꯏꯗꯦ
ꯑꯆꯥ ꯅꯪꯅ ꯀꯤꯕꯁꯤꯗꯤ ꯑꯩꯅ ꯅꯪꯕꯨ ꯁꯣꯛꯀꯅꯤ ꯍꯥꯏꯔꯒ ꯀꯤ ꯃꯥꯜꯂꯦꯅꯦ
ꯅꯨꯄꯤꯅꯤꯅꯦ ꯅꯨꯄꯤ ꯑꯥꯏ ꯑ ꯅꯨꯄꯤ ꯑꯣꯏꯣꯏ
ꯑꯗꯨ ꯅꯨꯄꯥꯁꯨ ꯑꯗꯨ ꯅꯨꯄꯥꯁꯨ ꯑꯗꯨꯗꯣ ꯅꯣꯏꯅ ꯀꯤꯕꯗ ꯅꯣꯏꯅ ꯀꯤꯕꯗ ꯇꯧꯗꯤ ꯇꯧꯅꯤꯡꯕꯅꯤꯅꯦ ꯅꯣꯏꯅꯤ ꯀ ꯌꯥꯔ ꯍꯦꯟ
ꯑꯩ ꯅꯪꯒꯤ ꯈꯪꯗ꯭ꯔꯦ ꯅꯪ ꯀꯔꯤ ꯉꯥꯡꯕ꯭ꯔꯥ
ꯈꯪꯗ꯭ꯔꯗꯤ ꯐꯔꯦ
ꯑꯗꯨꯅ ꯍ ꯄꯥꯏꯝ ꯁꯥꯏꯅ
ꯈꯄꯥꯥꯏꯁꯑ ꯍꯥꯏ ꯍꯩꯇ꯭ꯔꯗꯤ ꯍꯥꯏ ꯄꯥꯁꯨꯨ ꯁꯥꯥꯕ ꯌꯥꯗꯕꯅꯦ ꯅꯠꯇ꯭ꯔꯣ
ꯍ ꯇꯔꯥ ꯍꯦ ꯄꯁꯥꯕ ꯀꯖꯤ ꯀꯩꯅꯣ
ꯑꯦ ꯍꯥꯏ ꯑꯩꯈꯣ ꯅꯪ ꯀꯩꯅꯣꯝꯃ ꯍꯧꯖꯤꯛ ꯍꯩ ꯑꯃ ꯖꯃꯨꯟ ꯍꯥꯏꯅ ꯂꯩꯕꯗꯣ ꯀꯥꯂꯥ ꯖꯃꯨꯟ ꯍꯥꯏꯥꯏꯅ ꯂꯩꯕꯗꯣ ꯑꯗꯨ ꯆꯥꯈ꯭ꯔꯕ ꯍꯥꯎꯕ꯭ꯔꯥ ꯅꯪꯒꯤꯗꯃꯛꯇ
ꯑ ꯍꯥꯎꯇꯕꯅꯤꯅ ꯑꯗꯨ ꯆꯤꯟ ꯌꯥꯝ ꯂꯩꯕ ꯅꯨꯡꯉꯥꯏꯇꯕꯅ
ꯃꯅꯝꯁꯨ ꯃꯥꯜ ꯂꯩꯀꯣ
ꯎꯝ ꯋꯥꯝꯗ
ꯍ ꯑꯣꯁꯦ ꯑꯗꯨꯗꯤ ꯅꯪ ꯀꯔꯤꯕ ꯍꯧꯖꯤꯛ ꯏꯁꯤꯡꯗ ꯂꯩꯕ ꯑꯩꯈꯣꯏ ꯁꯥꯏꯠꯇ ꯏꯁꯤꯡꯗ ꯂꯩꯕ ꯑꯃ ꯂꯩꯗ ꯅꯠꯇ꯭ꯔꯤꯕ
ꯀꯩꯩꯅꯣ ꯀꯔꯤꯅꯣ ꯐ꯭ꯂꯦꯠ ꯑꯣꯏꯔꯒ ꯍꯥꯏꯕꯗꯤ ꯅꯠꯇꯦ ꯍꯤꯟꯖꯥꯛ ꯃꯅꯥ ꯑꯣꯏꯕ ꯕ꯭ꯔꯥ ꯇꯤꯟ ꯑꯣꯏꯕ꯭ꯔꯣ
ꯏꯤꯡꯗ ꯂꯩꯕ ꯉꯥꯒꯨꯝꯕꯅꯤꯗ
ꯎ
ꯇꯤꯟ ꯃꯥꯟꯕ ꯀꯣꯀ꯭ꯔꯣꯆ ꯃꯥꯟꯕ ꯑꯃ ꯂꯩꯗꯅ ꯐ꯭ꯂꯦꯠꯇ
ꯌꯥꯔꯦ ꯌꯥꯔꯦ ꯈꯪꯉꯔꯣꯏꯅ
ꯈꯔꯦ ꯇ ꯆꯥꯗꯕꯦ
ꯑꯩꯗꯤ ꯑꯁ ꯅꯨꯡꯁꯥ ꯁꯥꯃꯟꯕꯒꯤ ꯍꯧꯒꯠꯖꯔꯒ ꯀꯩꯅꯣ ꯇꯧꯕ ꯍꯧꯔꯦ ꯀꯔꯤꯕ ꯍꯧꯖꯤꯛ ꯍꯨꯃꯥꯡꯒꯤ ꯂꯥꯏꯅ ꯍꯨꯃꯥꯡꯒꯤꯆ ꯑꯦꯂꯔꯖꯤ ꯇꯖꯕ ꯀꯔꯥꯏꯗꯅ ꯑꯗꯨ ꯇꯧꯔ ꯂꯩꯔꯦ
ꯅꯪꯔꯣ
ꯍꯣꯏ ꯅꯪꯗꯤ ꯑꯦꯔꯣ ꯍꯣꯁꯇꯦꯁ ꯑꯣꯏꯅꯤꯡꯗ꯭ꯔꯣ
ꯑ ꯍꯆ ꯑꯣꯏꯔꯅꯤ
ꯑ ꯅꯪꯒꯤ ꯍꯥꯏꯠꯁꯤꯗꯤ ꯀꯔꯝꯕ ꯊꯕꯛꯅ ꯕꯦꯁ ꯑꯣꯏꯒꯦꯔꯀꯣ
ꯍꯥ
ꯑ ꯌꯦꯅꯤ
ꯑꯁꯦ
ꯔꯒ
ꯑꯣꯈꯦ ꯅꯨꯄꯤꯁꯦ ꯀꯔꯝꯕ ꯃꯇꯝꯗ ꯅꯨꯄꯥꯗꯣ ꯅꯨꯄꯤ ꯑꯅꯤ ꯀꯣꯏꯍꯟꯕ ꯌꯥꯕ꯭ꯔꯣ
ꯍꯥꯏꯕ ꯑꯗꯨꯗꯤ
ꯍꯥꯏꯕꯗꯤ ꯂꯩꯗꯅ ꯅꯨꯄꯥꯁꯤ ꯅꯨꯄꯤꯅꯤ ꯑꯗꯨꯝ ꯀꯣꯏꯔꯒ ꯅꯨꯄꯤꯅꯤꯁꯨ ꯌꯥꯔꯒ ꯑꯗꯨꯝ ꯂꯩꯕꯗꯣ
ꯑꯗꯨꯗꯤ ꯈꯥꯎꯗꯦꯅꯦ
ꯄꯩꯁꯥ ꯄꯥꯏꯕꯤꯔꯣ ꯌꯥꯍꯟꯕꯁꯦ
ꯄꯩꯁꯥ ꯄꯥꯏꯔꯒ ꯌꯥꯍꯟ ꯀꯩ ꯍꯥꯏꯕꯅꯤꯅ ꯅ ꯍꯥꯏꯗꯤ ꯅꯪꯅ ꯅꯨꯄꯤ ꯑꯅꯤ ꯀꯣꯏꯅꯤ ꯍꯥꯏꯕ꯭ꯔꯣ
ꯍꯣꯏ ꯑꯩꯅ ꯍꯥꯏ ꯍꯥꯏꯔꯁꯤꯅꯦ ꯁꯔꯁꯤꯇ
ꯑꯥ
ꯌꯣ ꯑꯩꯅ ꯅꯨꯄꯤꯅꯤ ꯀꯣꯏ ꯑꯦꯛꯖꯥꯝꯄꯜꯗ ꯏꯕꯥꯅꯤꯁꯦ ꯀꯣꯏꯌꯦꯕ
ꯑꯥꯎ
ꯏꯕꯥꯅꯤ ꯀꯣꯏꯔ ꯂꯩꯕ ꯃꯇꯝꯗ ꯑꯩꯅ ꯅꯨꯄꯤ ꯑꯇꯣꯞꯄꯃꯛ ꯀꯣꯏꯕ ꯍꯧꯔꯕ ꯅꯪꯁꯨ ꯅꯪꯁꯨ ꯑꯩꯅ ꯀꯣꯏꯔꯗꯣ ꯈꯪꯕ ꯑꯗꯨ ꯑꯣꯏꯔꯁꯨ ꯅꯪ ꯀꯔꯤꯁꯨ ꯍꯥꯏꯏꯗꯅ ꯑꯗꯨꯝ ꯌꯥꯕꯗꯣ
ꯈꯪꯗ ꯑꯗꯨꯗꯤ ꯑꯩ ꯑꯩ ꯑꯣꯏꯅ ꯍꯥꯏꯒꯦ ꯑꯩꯁꯨ ꯌꯥꯔꯣ
ꯑꯆꯥꯥ ꯌꯥꯕꯨꯗꯤ ꯀꯅꯥꯅ ꯌꯥꯒꯗꯧꯕꯅꯣꯅ ꯃꯤ ꯈꯔ ꯂꯩꯕꯤꯒꯦ ꯍꯥꯏꯕꯅꯤꯗ
ꯑꯣ ꯑꯗꯨꯗꯤ ꯈꯪꯗꯁꯨ ꯑꯣꯅꯨ ꯄꯤꯗ ꯂꯩ ꯎꯝ
ꯀꯥꯏꯩꯅꯣ
ꯎꯝ ꯅꯨꯄꯤꯗ ꯂꯩꯕ꯭ꯔ ꯍꯥꯏꯕ ꯑꯣꯣꯟ ꯂꯥꯛꯏ ꯉꯁꯥꯏ ꯏꯅꯥꯎꯅꯄꯥ ꯑꯅ ꯀꯣꯜ ꯇꯧꯕꯗꯧ
ꯑꯆꯥ
ꯑꯗꯨ ꯑꯗꯨꯅꯦꯩꯅꯖꯤ ꯀꯣꯄꯗ ꯑꯣꯥꯏ ꯄꯕꯤ ꯇꯣ
ꯅꯨꯄꯤ ꯂꯩꯕ ꯂꯩꯇꯕ ꯍꯥꯏꯁꯦ ꯑꯅ ꯍꯥꯏꯕꯗꯤ ꯑꯦꯛꯖꯥꯝꯄꯜ ꯁꯣꯜꯗ ꯑꯩ ꯏꯕꯥꯅꯤꯁꯨ ꯀꯣꯏꯅꯏꯕ ꯑꯩꯅ ꯅꯨꯄꯤ ꯑꯇꯣꯞꯄ ꯀꯣꯏꯅꯔ ꯀꯥꯟꯗ ꯅꯪꯁꯦ ꯑꯩꯒ ꯀꯥꯏꯅꯅꯤꯡꯗ꯭ꯔꯒ ꯅꯪꯅ ꯅꯨꯄꯤ ꯑꯇꯣꯞꯄꯕꯨꯗꯨꯣ ꯑꯩ ꯀꯣꯏꯅꯔꯤꯁꯤꯦ ꯈꯪꯗ꯭ꯔꯣ ꯀꯥꯏꯅ ꯍꯥꯏꯔꯒ ꯇꯧꯕꯗꯣ
ꯑꯣ
ꯑꯗꯨ ꯑꯗꯨꯝ ꯌꯥꯕꯒꯤꯅꯦꯕ
ꯑꯩꯁꯨ ꯈꯪꯗ꯭ꯔꯦ ꯑꯩꯁꯤ ꯌꯄꯗꯤ ꯇꯧꯔꯛꯇ꯭ꯔꯕꯅꯤꯅ ꯑꯗꯣ ꯍꯥꯏꯕꯨꯗꯤ ꯍꯥꯏꯀꯣ ꯑꯗꯨꯝ ꯑꯩꯅ ꯈꯪꯅꯤꯡꯕꯒꯤ ꯑꯗꯨ ꯅꯨꯄꯤꯒꯤ ꯅꯝꯕꯔ ꯂꯧꯔꯒ ꯍꯪꯉꯦ ꯑꯩꯗꯤ
ꯑꯦ ꯅꯪꯁꯨ ꯈꯔ ꯇꯧꯔ ꯃꯥꯜꯂꯦ ꯅꯪꯁꯨ
ꯍꯪꯕ ꯍꯥꯏꯕꯗꯤ ꯍꯥꯏꯗꯤ ꯀꯩ ꯈꯪꯅꯤꯡꯕꯗꯣ ꯃꯤꯅ ꯍꯥꯏꯕ ꯊꯥꯖꯗꯔꯒ ꯍꯥꯏꯗꯤ ꯏꯁꯥꯅ ꯈꯪꯒꯦ ꯍꯥꯏꯕꯗꯣ
ꯎꯝ
ꯎ ꯑꯗꯨ ꯍꯔꯒ ꯑꯥ ꯑꯩ ꯀꯩꯁꯨꯅꯨꯡ ꯍꯥꯏꯗꯦꯗ ꯍꯣꯏ ꯍꯥꯏꯔꯁꯨ ꯑꯗꯨ ꯊꯃꯤ ꯆꯂ ꯀꯗꯤ ꯑꯗꯨ ꯑꯗꯨꯃꯥꯏꯅ ꯍꯥꯏꯔꯁꯨ ꯃꯣꯏꯅ ꯑꯗꯨꯝ ꯅꯨꯄꯥꯗꯨꯅ ꯄꯣꯛꯄꯅꯦꯗ
ꯄꯨꯄꯅꯤꯕꯗꯤ
ꯅꯨꯄꯤ ꯍꯥꯏꯗꯤ ꯑꯩ ꯑꯃ ꯀꯣꯏꯔꯝꯕ ꯅꯨꯄꯤ ꯑꯇꯣꯞꯄꯗꯣ ꯑꯗꯨ ꯑꯣꯏꯅ ꯇꯣꯛꯅꯕ ꯅꯣꯏꯁꯦ ꯀꯔꯤ ꯍꯥꯏꯁꯤꯦ ꯍꯥꯏꯔꯕ ꯃꯁꯥꯒꯤ ꯑꯩꯗꯤꯄꯥ ꯂꯩꯕꯅꯦꯁꯤꯗ ꯃ ꯑꯃ ꯊꯝꯃꯒ ꯑꯇꯣꯞꯄꯅ ꯑꯗꯨꯝ ꯄꯪꯅꯨꯡ ꯅꯨꯡꯁꯤꯗꯕꯒꯤ ꯊꯝꯕꯗꯣ ꯎ ꯎ ꯑꯗꯨꯃꯥꯏꯅ ꯑꯣꯏꯕꯖꯥꯅꯤ ꯑꯈꯪꯕ ꯅꯨꯡꯁꯤꯠꯇ ꯊꯝꯕꯗꯨ ꯅ ꯇꯧꯅꯕꯅꯦꯕ ꯑꯗꯨꯃꯥꯏꯅ ꯇꯧꯕ
ꯅꯪꯒꯤ ꯃꯅꯤꯡꯗꯒꯤ ꯀꯩꯅꯣꯃ ꯃꯈꯣꯟ ꯇꯥꯏꯀꯣ
ꯑꯣ ꯍꯣꯏ
ꯅꯪ ꯀꯥꯏꯅ ꯂꯩꯕ꯭ꯔꯣ
ꯑꯩꯈꯣꯏ ꯑꯉꯥꯡꯁꯤꯡꯗ ꯂꯩꯒꯗꯗꯒꯤꯅꯤ ꯂꯁꯤꯤ ꯂꯣꯒ ꯇꯧꯔ ꯑꯩꯗꯣ ꯉꯁꯤ ꯀꯩꯅꯣꯗ ꯑꯣ ꯑꯍꯨꯝꯒ ꯑꯍꯨꯝ ꯃꯈꯥꯏꯗꯣꯀꯣ
ꯎꯝ
ꯑꯗꯨꯗ ꯍꯟ ꯌꯨꯝ ꯍꯟꯒꯅꯦꯕꯀꯣ ꯊꯕꯛ ꯂꯩꯕꯒꯦ
ꯑꯥ
ꯍꯜꯂꯗꯤ ꯑꯩꯗꯣ ꯈꯔꯛꯇꯤ ꯐ꯭ꯔꯤ ꯑꯣꯏꯔꯅꯤ ꯊꯕꯛ ꯆꯠꯂꯒ ꯍꯜꯂꯛꯄꯒ
ꯅꯪ ꯑꯗꯨ ꯇꯥꯏꯃꯤꯡꯗꯗꯤ ꯅꯪ ꯑꯃꯨꯛ ꯂꯥꯏꯔꯤꯛ ꯄꯥꯔꯅꯤ ꯑꯩꯅ ꯈꯟꯕꯗ
ꯃ ꯃꯇꯝ ꯁꯒꯣ ꯃꯥꯟꯗꯦꯗꯛꯁ ꯑꯦꯛꯖꯥꯝꯒ ꯑꯦꯛꯖꯥꯝ ꯈꯛꯇ ꯑꯗꯨꯒ ꯑꯩꯅ ꯇꯥꯔꯒꯦꯠ ꯇꯧꯗꯨꯅ ꯀ ꯀꯦꯟꯁꯤ ꯖꯦꯔꯣ ꯑꯟ ꯇꯀꯤ
ꯣ ꯦꯀꯦꯟꯁꯤꯖꯩꯅꯣ ꯑꯗꯣ ꯚꯦꯀꯦꯟꯁꯤ ꯖꯦꯔꯣ ꯂꯩꯔꯦ ꯀꯃꯥꯏꯅꯦ ꯑꯦꯛꯖꯥꯝ ꯇꯧꯒꯦꯔꯣ
ꯑꯗꯣ ꯑꯇꯣꯞꯄ ꯊꯥ ꯑꯅ ꯃꯗꯨ ꯑꯩꯅ ꯇꯥꯔꯒꯦꯠ ꯇꯧꯗ ꯊꯥꯔꯣꯏꯅ ꯑꯦꯛꯖꯥꯝꯕꯨꯗꯤꯗ ꯌꯥꯝ ꯂꯩꯗ ꯑꯩꯅ ꯇꯥꯔꯒꯦꯠ ꯇꯧꯕꯗ ꯊꯣꯛꯀꯦꯅ ꯑꯗꯨ ꯑꯗꯨꯗ ꯌꯥꯗ ꯄꯅꯦ
ꯑꯦꯛꯖꯥꯝꯗꯣ ꯕꯦꯡꯒꯤꯔꯣ ꯕꯦꯡꯗꯨꯗꯤ ꯑꯃꯗ ꯃꯥꯜꯂꯦ ꯅꯪꯁꯨꯕꯦꯡꯔꯣ
ꯕꯦꯡꯁꯨ ꯊꯥꯒꯅꯤ ꯍꯟꯗꯛꯁꯦ ꯁꯤꯐꯥꯏ ꯑꯣꯏꯅ ꯇꯧꯔꯁ ꯈꯪꯗ꯭ꯔꯦ
ꯇꯧ ꯇꯣ
ꯁꯤꯐꯥꯏꯒꯤ ꯇꯧꯅꯤꯡꯗꯕꯁꯦ ꯌꯨꯝꯗ ꯂꯩꯇꯕꯒꯤꯅꯤꯗ ꯅꯠꯇ꯭ꯔꯗꯤ ꯁꯤꯐꯥꯏꯁꯦ ꯑꯩꯅ ꯇꯧꯅꯤꯡꯉꯤꯗ ꯏꯐꯥꯏꯅ ꯇꯧꯔꯗꯤ ꯅꯨꯄꯤꯗꯤ ꯌꯥꯝ ꯀꯣꯏꯕ ꯌꯥꯅꯤꯍꯦ ꯖꯒꯥ ꯖꯒꯥꯒꯤ
ꯄꯆꯦ
ꯀꯩꯅ ꯇꯨꯒꯁꯥꯏꯕꯤ ꯀꯩꯅꯣ